ꯍꯜꯂꯣ
ꯌꯥꯝ ꯀꯏ ꯆꯠꯀꯦꯅ ꯐꯣꯟꯒꯗꯧꯕ ꯅꯨꯡꯉꯥꯏꯇꯕ ꯂꯟ ꯋꯥꯟ ꯇꯔ ꯐꯣꯟ ꯀꯨꯏꯅ ꯆꯠꯇꯠꯇ꯭ꯦꯕ
ꯈꯪꯙꯔ
ꯀꯩꯗꯧꯔꯝꯃꯤꯅꯣ
ꯀꯩꯅꯣ ꯎꯝ ꯆꯥꯛ ꯊꯣꯡꯒꯦ ꯇꯧꯔꯤꯌꯦ
ꯑꯩ ꯅ ꯍꯥꯏꯁ
ꯆꯝꯊꯣꯡ ꯑꯃ ꯊꯣꯡꯒꯦ ꯑꯗꯨꯒ ꯇ꯭ꯔꯨꯕꯣ ꯆꯝꯐꯨꯠ ꯑꯃꯒ
ꯍ ꯑꯗꯨꯅ
ꯎꯝ ꯃꯣꯔꯣꯝꯃꯦꯀꯅꯤ
ꯀ ꯀ ꯀ ꯁ ꯊ
ꯇ꯭ꯔꯣꯕ ꯆꯝ ꯐꯨꯔ ꯑꯃꯛ
ꯑꯗꯨꯝ ꯐꯨꯇꯥꯡꯕꯨꯁꯨꯝ ꯊꯣꯡꯕ ꯀꯅꯥꯅ ꯊꯣꯡꯅꯒꯦ ꯑꯁꯨ ꯇꯧ
ꯀꯔꯤꯅꯣ ꯍꯥꯏꯁꯦꯕ ꯆꯝꯐꯨꯠꯁꯨ ꯊꯣꯡꯕ
ꯆꯝꯊꯣꯡꯁꯨ ꯊꯣꯡꯕ ꯆꯝ ꯆꯝꯃꯗꯣꯏꯅꯦ
ꯑꯣ ꯌꯥꯝ ꯃ ꯌꯥꯝ ꯆꯥꯕꯅꯤꯌꯦ ꯑꯗꯨꯗꯤ ꯇꯥꯛꯀ ꯑꯗꯨꯣ ꯃꯍꯤ ꯑꯞꯇꯜ ꯊꯣꯡꯉ ꯑꯗꯨꯗꯤ ꯃꯍꯤ ꯂꯥꯡꯍꯜꯂꯒ
ꯎꯝ ꯆꯝꯅꯕ
ꯁꯅꯃ ꯑ ꯀꯩꯅꯣꯝꯇ ꯍꯟꯒꯗꯣꯏꯅꯤꯅꯦ ꯑꯩꯁꯦ
ꯍꯪꯉꯨ ꯍꯪꯉꯨ ꯀꯩꯅꯣ
ꯑꯃ ꯕꯦꯡꯒꯤꯗꯨ ꯁꯟꯒꯠꯂꯝꯗꯥꯏꯅꯦ ꯀꯥꯏꯋꯥꯏꯗꯅꯣ ꯅꯪ ꯆꯠꯂꯝꯕꯗꯣ
ꯀꯩꯁꯝꯄꯥꯠꯇ
ꯀꯩꯁꯝꯄꯜꯀꯤ ꯏꯕꯦꯝꯍꯟꯗ ꯑꯗꯨ ꯀꯃꯥꯏ ꯀꯃꯥꯏ ꯇꯧꯒꯦ ꯑꯗꯨꯝ ꯅꯨꯡꯉꯥꯏꯕ꯭ꯔꯣ
ꯑꯗꯨꯝ ꯅꯨꯡꯉꯥꯏꯕꯅꯦ
ꯍꯥꯏꯁꯦ ꯑꯣꯖꯥ ꯅꯨꯡꯖꯥꯗꯨꯣ ꯑꯗꯨꯝ ꯐꯕ꯭ꯔꯕ
ꯑꫭꯖꯖꯨ ꯑꯗꯨꯝ ꯐꯩꯌꯦ ꯑꯩꯅ ꯁꯣꯏꯕꯀꯣ ꯀꯩꯅꯣ ꯇꯧꯔꯒ ꯄꯤꯀꯤꯡ ꯑꯣꯏꯅ ꯆꯠꯂꯝꯃꯁꯨ ꯐꯗꯧꯅꯦꯕ
ꯅꯪ ꯀꯩꯗꯤ ꯆꯠꯁꯟꯂꯨꯏꯕ
ꯑꯩꯅ ꯂꯣꯏꯅꯃꯛꯀꯤ ꯌꯥ ꯃꯤꯑꯃ ꯆꯠꯂꯨꯕꯀꯣ ꯖꯦꯅꯦꯔꯦꯜ ꯐꯥꯎꯟꯗꯦꯁꯟꯗ
ꯑꯣ ꯐ꯭ꯂꯞ ꯌꯥꯎꯕꯗ ꯑꫭꯏ ꯇꯣꯡꯉꯥꯟꯅ ꯂꯩꯌꯦꯕ
ꯂꯩꯩꯌꯦꯕ ꯑ ꯄꯨꯂꯞꯀꯤꯗꯨꯗꯤ ꯃꯌꯥꯝꯗꯣ ꯁꯨꯅꯕ ꯇꯥꯛꯂꯛꯄꯗ ꯃꯈꯣꯡ ꯌꯧꯅ ꯇꯥꯛꯇꯕꯗꯣ
ꯑꯣ ꯄꯨꯂꯞ ꯀꯩꯅꯣ ꯃꯥ ꯑꯗꯨ ꯑꯣꯏꯇꯥꯔꯗꯤ ꯕꯦꯡꯀꯤꯡꯁꯨ ꯌꯥꯎꯕ ꯑꯗꯒꯤ ꯑꯦꯁ ꯑꯦꯁ ꯁꯤ ꯒꯨꯝꯕꯁꯨ ꯌꯥꯎꯕ ꯎꯝ ꯑꯣ ꯖꯦꯅꯔꯦꯜ ꯐꯥꯎꯟꯗꯦꯁꯟꯗꯨꯒ ꯕꯦꯡꯀꯤꯡꯒꯤ ꯑꯃꯁꯨ ꯂꯩꯌꯦꯕꯀꯣ
ꯎꯝ
ꯑꯗꯨ ꯑꫭꯖꯒꯩꯗꫭ ꯑꯗꯨꯝ ꯍꯩꯕꫭ
ꯐꯌꯦ ꯑꯗꯨꯒ ꯍ ꯑꯩꯇ ꯉꯥꯏꯔꯦ ꯍꯩꯇꯕ ꯃꯤꯗꯤ ꯂꯣꯏ ꯍꯩꯅꯩ ꯑꯩꯗꯅꯦ ꯍꯩꯇ꯭ꯔꯤꯕ
ꯃꯨꯟꯅ ꯇꯗ꯭ꯔꫭ ꯌꯥꯏꯖꯦ
ꯑꯁ ꯈꯪꯗꯦꯗ ꯂꯥꯏꯔꯤꯛꯁꯦ ꯈꯔ ꯍꯩꯔꯛꯇꯕ ꯍꯥꯟꯅꯗꯒꯤ
ꯑꯗꯨꯝ ꯇꯛꯄꯊꯤꯕ ꯀꯗꯤ ꯀꯥꯟ ꯇꯥꯕ ꯅꯠꯇ꯭ꯔꯕ
ꯇꯥꯛꯄꯕꯨꯗꯤ ꯈꯪꯉꯦ ꯑꯩꯅ ꯑꯗꯨꯝ ꯇꯥꯛꯍꯧꯕ ꯃꯤꯅ ꯁꯠ ꯁꯠ ꯍꯣꯠꯅꯈꯤꯕ
ꯃꯣꯏꯁꯦ ꯀ ꯄꯨꯡ ꯀꯌꯥ ꯄꯨꯡ ꯀꯌꯥ ꯗꯩ ꯇꯧꯒꯦ ꯃꯣꯏ ꯀꫭꯁꯤꯡꯁꯤꯕꯨ
ꯑꯥꯌꯨꯛꯇꯖꯨ ꯂꯩꯕꯅꯦꯕ
ꯑ
ꯑꯌꯨꯛꯇꯅ ꯄꯨꯡ ꯇꯔꯨꯛ ꯑꯗꯥꯏꯗꯔ ꯀꯩꯅꯣ ꯍꯧꯕꯅꯦ
ꯑ
ꯑꯗꯨꯗ ꯑꯌꯨꯛꯇꯗꯤ ꯄꯨꯡ ꯇꯔꯨꯛꯇ ꯍꯧꯕ ꯍꯥꯏꯁꯦ ꯆꯠꯊꯣꯛꯀ ꯆꯠꯁꯤꯟꯒ ꯈꯔ ꯉꯟꯅ ꯍꯧꯒꯠꯂꯒ ꯉꯇꯥ ꯂꯣꯏꯁꯟꯗ ꯌꯥꯎꯔꯣꯏꯕ ꯇꯔꯨꯛ ꯇꯥꯗ ꯍꯧꯗꯣꯏꯅꯤꯅ ꯐꯔꯛꯇꯨ ꯇꯥꯏꯗꯅ ꯑꯗꯨꯗꯨꯅ ꯑꯩꯗꯤ ꯅꯨꯡꯊꯤꯟꯗꯣꯏ ꯆꯠꯂꯦꯕ
ꯎꯃ ꯀꯌꯥꯗꯅꯥꯏꯁꯦ
ꯅꯨꯡꯊꯤꯟꯗ ꯄꯨꯡ ꯑꯍꯨꯝꯗꯔ ꯀꯩꯅꯣ ꯍꯧꯕꯅꯦ
ꯑꯍꯨꯝꯗꯒꯤ ꯄꯨꯡ ꯀꯌꯥꯃꯣꯠꯇꯧꯔꯤꯁꯦ
ꯄꯨꯡ ꯃꯉꯥ ꯃꯈꯥꯏꯗ ꯊꯥꯗꯕ ꯃꯉꯥ ꯃꯤꯅꯤꯠ ꯀꯨꯟꯗ
ꯑꯣ ꯑꯗꯨꯗꯤ ꯄꯨꯡ ꯑꯅꯤꯒ ꯃꯈꯥꯏꯃꯨꯛꯅꯤ ꯇꯧꯔꯤꯁꯦ
ꯍꯣꯏ
ꯌꯥꯝ ꯁꯥꯡꯉꯦ
ꯁꯥꯡꯉꯦ ꯑꯗꯣ ꯄꯨꯡꯅ ꯍꯧꯈꯤꯕ ꯈꯪꯍꯧꯗꯕꯅꯤꯗ
ꯑꯗꯨ ꯄꯨꯡ ꯇꯪ ꯌꯥꯎꯔꯗꯤ ꯀꯃꯥꯏꯅ ꯈꯪꯗꯣꯏꯅꯣ
ꯄꯨꯡꯗꯣ ꯑꯗꯨꯝ ꯕ꯭ꯔꯦꯛ ꯊꯥꯕꯅꯦꯕꯀꯣ ꯉꯥꯏꯍꯥꯛ ꯑꯗꯨꯨꯡꯞ ꯊꯥꯒꯅꯦꯕꯀꯣ ꯄꯨꯡꯈꯥꯏꯃꯨꯛ
ꯑꯣ ꯑꯩꯁꯨ ꯆꯠꯁꯤꯔꯅ ꯇꯧꯔꯤꯅꯦ ꯑꯗꯨꯏꯅꯦ
ꯆꯠꯂꯣ ꯆꯠꯂꯤꯀꯥꯟꯗ ꯂꯥꯏꯔꯤꯛ ꯌꯥꯝ ꯄꯥꯅꯤꯡꯕꯅꯦ ꯆꯠꯇ꯭ꯔꯀꯥꯟꯗ ꯂꯥꯏꯔꯤꯛ ꯄꯥꯅꯤꯡꯗꯦ ꯑꯩ ꯍꯧꯖꯤꯛ
ꯄꯥꯇ꯭ꯔ ꯅꯦ ꯆꯥꯛ ꯊꯣꯡꯔꯦꯁꯦ ꯑꯝ ꯐꯒ
ꯎꯝ
ꯑꯣ ꯃꯣꯏꯁꯦ ꯑꯗꯨꯗꯤ ꯀꯩꯅꯣ ꯇꯧꯕ꯭ꯔꯥ ꯄꯩꯁꯥ ꯅꯨꯡꯁꯥꯗꯤ ꯀꯃꯥꯏꯅ ꯇꯧꯕꯈꯤꯒꯦ
ꯄꯁꯥ ꯅꯨꯡꯁꯥꯗꯣ ꯎꯝ ꯑꯇꯩ ꯌꯦꯡꯅꯔꯗꯤ ꯍꯣꯡꯗꯦ ꯍꯣꯡꯕꯅꯦ ꯑꯅ ꯑꯩ ꯀꯥꯎꯔꯦ ꯎꯝ
ꯑꯗꯨꯅ ꯀꯩꯅꯣꯔꯒꯗꯤ ꯄ꯭ꯔꯛꯇꯤꯞ ꯂꯩꯔꯦ
ꯎꯝ
ꯑꯩꯁꯦ ꯄꯣꯛꯇ꯭ꯔꯤꯞꯇꯧꯗꯤ ꯆꯠꯂꯝꯃꯦꯕꯀꯣ
ꯎꯝ
ꯑꯗꯨꯗ ꯃꯣꯏꯗꯣ ꯑꯩꯅ ꯈꯤꯇꯪ ꯒ꯭ꯌꯥꯟ ꯇꯥꯕ ꯋꯥꯠꯄ
ꯎꯝ
ꯈꯣꯏꯁꯨ ꯑꯗꯨꯝꯩꯕꯨꯗꯤ ꯍꯩꯇꯕ ꯑꯣꯖꯥꯈꯩꯗꯤ ꯑꯣꯖꯥꯕꯨ ꯍꯩꯇꯦ ꯍꯖꯤꯩꯇꯕꯨ ꯂꯩꯕ ꯍꯩꯗꯅ ꯇꯥꯛꯏꯅꯦ
ꯎꯝ
ꯑꯗꯒꯤ ꯑꯩꯁꯨ ꯑꯩꯅ ꯆꯠꯂꯝꯕꯗꯣ ꯑꯗꯨ ꯑꯩꯁꯨ ꯀꯩꯅꯣꯁꯦ ꯀꯣꯂꯦꯖ ꯀꯟꯅ ꯇꯧꯕꯒꯤ ꯐꯖꯅ ꯆꯥꯡ ꯅꯥꯏ ꯌꯥꯎꯕ ꯉꯝꯍꯧꯗꯕ ꯑꯗꯨ ꯀꯌꯥꯟ ꯇꯥꯗꯕ ꯑꯗꯨꯅ ꯑꯩꯁꯨꯧ ꯅꯧꯅ ꯆꯠꯀꯦ ꯇꯧꯕꯅꯤꯅ
ꯑꯥ
ꯄꯣꯇꯤꯛꯇꯁꯨ ꯆꯠꯂꯨꯔꯕꯅꯤꯅ ꯑꯃꯨꯛ ꯑꯃꯨꯛ ꯍꯟꯖꯤꯟ ꯅ ꯇꯝꯕꯗꯣ ꯇꯜꯂꯅ ꯑꯩꯁꯦ ꯑꯃꯃꯨꯛ ꯊꯤꯔꯛꯏꯅꯤꯅꯦ
ꯅꯪꯗꯤ ꯀꯩꯗ ꯇꯝꯅꯤꯡꯉꯤꯅꯣ ꯕꯦꯡꯀꯤꯡꯒꯤꯗ ꯇꯝꯅꯤꯡꯉꯤꯔꯣ
ꯑꯥꯗꯩ ꯅꯤꯡꯊꯝꯖ ꯑꯗ ꯈꯜꯂꯤꯅꯦ
ꯑꯗꯨꯗꯤ ꯕꯦꯡ ꯃꯦꯅꯦꯖꯔ ꯑꯣꯏꯗꯣꯔꯦ
ꯄꯗ ꯨ ꯀ ꯍꯥꯏꯁ
ꯄꯨꯗꯣꯔꯤꯕꯅꯤꯅꯦ ꯏꯟꯇꯔ꯭ꯦꯁ ꯆꯥꯎꯗꯕꯤꯗ
ꯑꯖ ꯇꯔꯣ
ꯀꯩꯅꯣꯗ ꯕꯦꯡ ꯃꯦꯅꯦꯖꯔ ꯑꯣꯏꯔꯒ ꯑꯗꯨꯐꯧ ꯉꯝꯃꯣꯏꯗ꯭ꯔꯣ ꯈꯪꯅ ꯆꯟꯅꯕꯒꯦ
ꯑꯗꯨꯕꯨꯗꯤ ꯂꯝ ꯑꯃ ꯀꯩꯃ ꯊꯝꯃꯒ ꯉꯝꯕ ꯌꯥꯏ ꯈꯔ ꯈꯔ ꯍꯥꯏꯔꯒ ꯃꯤꯅ ꯃꯤꯒꯤ ꯂꯣꯟ ꯇꯞꯅ ꯂꯥꯛꯄꯗꯣ ꯅꯣꯏꯅ ꯁꯠ ꯂꯥꯛꯍꯟꯒꯨꯝꯕ ꯈꯔꯊꯨꯅ ꯈꯪꯗꯦꯗ ꯑꯣꯏꯕꯨ ꯑꯣꯏꯗꯨꯔꯤꯕꯔꯥ
ꯑꯦ ꯑꯣꯏꯅꯤ ꯑꯣꯏꯅꯤ ꯅꯪꯗꯤ ꯂꯥꯏ ꯄꯥꯕꯁꯨ ꯀꯜꯂꯤꯗꯨꯗꯤ
ꯈꯪꯉꯤꯕ
ꯈꯪꯉꯤꯅꯦ ꯑꯩꯗꯤ
ꯎꯝ ꯈꯪꯉꯝꯅꯤ ꯈꯪꯉꯝꯅꯤ ꯑꯗꯨ ꯃꯣꯏ ꯑꯗꯨꯝ ꯁꯞꯖꯦꯛꯇꯣ ꯀꯩꯀꯩ ꯇꯥꯛꯀꯦ
ꯁꯕꯖꯦꯛꯁꯦ ꯑꯩꯗꯤ ꯀꯩꯅꯣꯒꯤ ꯆꯠ ꯆꯠꯄꯅꯤꯅ ꯂꯣꯏꯅꯃꯛꯀꯤ ꯆꯠꯄꯅꯤꯅ ꯁꯕꯖꯦꯛ ꯑꯗꯨꯝ ꯂꯣꯏ ꯌꯥꯎꯋꯦ
ꯂꯣꯏ ꯌꯥꯎꯋꯦꯗꯤ
ꯍꯥꯏꯗꯤ ꯐꯖꯤꯛꯁ ꯀꯦꯃꯤꯁꯇ꯭ꯔꯤ ꯕꯥꯏꯌꯣ ꯁꯣꯁꯤꯌꯦꯜ ꯁꯥꯏꯟꯁꯀꯤ ꯍꯤꯁ__ ꯐꯤ ꯂꯣꯏꯅ ꯇꯥꯛꯏ ꯍꯥꯏꯇꯥꯔꯦ
ꯑꯗꯨꯗꯤ ꯊꯥ ꯀꯌꯥ ꯆꯪꯉꯤꯕ
ꯊ ꯆꯪꯈꯤ ꯊꯥ ꯅꯤꯄꯥꯜꯂꯥ ꯃꯥꯄꯜꯂꯥ ꯆꯪꯒꯤꯕꯅꯦ
ꯁꯥꯡꯉꯤꯍꯦ
ꯁꯥꯡꯉꯦ ꯑꯕꯦꯒꯤꯅ ꯑꯃꯨꯛ ꯈꯔ ꯊꯨꯔꯛꯇꯣꯏ ꯑꯣꯏꯔꯝꯒꯅꯤ
ꯕꯦꯡꯀꯤꯡꯅ ꯑꯃꯨꯛ ꯀꯩꯅꯣ ꯌꯥꯎꯍꯧꯗꯣꯏꯔꯥ
ꯎꯝ ꯅꯣꯏ ꯁꯣꯁꯦꯜ ꯁꯥꯏꯟꯁ ꯀꯩꯀꯥ ꯃꯌꯥꯝꯗꯨꯣ ꯌꯥꯎꯔꯔꯣꯏꯕ ꯃꯣꯏꯅ ꯔꯤꯖꯅꯤꯡ ꯀꯩꯀꯥ ꯇꯅ ꯇꯥꯛꯊꯔꯛꯑꯅꯤꯗꯅ
ꯑꯗꯒꯤ ꯃꯣꯏ ꯀꯔꯦꯟꯁ ꯑꯦꯐꯤꯌꯔꯁꯀꯗꯤ ꯑꯗꯨꯝ ꯇꯧꯕ꯭ꯔꯥ
ꯀꯔꯤꯟ ꯑꯦꯐꯤꯌꯔꯁ ꯇꯧꯕꯅꯦ ꯑ ꯋꯤꯛ ꯈꯨꯗꯤꯡꯒꯤ ꯇꯛ ꯇꯥꯛꯄꯅꯦꯕꯀꯣ ꯑꯣꯖꯥ ꯑꯃꯅ ꯑꯗꯩꯗꯤ ꯃꯦꯇꯔꯤꯌꯦꯜꯁꯨ ꯑꯗꯨꯝ ꯃꯣꯏꯅ ꯊꯥꯕꯅꯦꯕ ꯅꯨꯡꯇꯤꯒꯤ ꯊꯥꯔꯛꯀꯅꯤ ꯎꯝ ꯃꯦꯇꯔꯤꯌꯦꯜꯁꯨ ꯄꯤꯔꯛꯀꯅꯤ ꯒ꯭ꯔꯨꯞ
ꯎꯝ ꯎ ꯑꯗꯨꯅ ꯐꯗꯣꯏ ꯃꯥꯟꯖꯤꯜꯂꯛꯑꯦ ꯑꯩ ꯈꯜꯂꯤꯖꯦ꯫
ꯑꯣ ꯑ ꯐꯥꯔꯁ ꯀ꯭ꯂꯥꯁꯇꯣ ꯅꯨꯡꯉꯥꯏꯕꯅꯦ ꯑꯣꯖꯥꯗ ꯌꯥꯝ ꯅꯨꯡꯉꯥꯏꯕꯅꯦ ꯃꯥ ꯇꯥꯛꯄꯗꯣ꯫
ꯑꯣꯀꯦ ꯑꯗꯨꯅꯤꯗ ꯇꯧꯔꯤꯁꯦ ꯑꯩꯖꯨ ꯌꯨꯝꯗ ꯁꯨꯝ ꯂꯦꯝ ꯂꯩꯕꯖꯦ
ꯇꯝꯖꯟꯒꯗꯧꯅꯤ
ꯔꯥꯅ ꯈꯪꯉꯦꯔꯨꯅꯦꯦ ꯀꯥꯟꯅꯈꯤꯗꯅ ꯑꯗꯨꯅꯤ ꯇꯧꯔꯤꯁꯤ ꯅꯪ ꯑꯗꯨ ꯃꯣꯏꯒꯤ ꯅꯝꯕꯔꯒꯨꯝꯕꯗꯤ ꯂꯩꯕ꯭ꯔꯥ?
ꯅꯝꯕꯔ ꯂꯩꯕꯅꯦ꯫
ꯂꯩꯌꯦ ꯑꯗꯨ ꯅꯪ ꯍꯧꯔꯦꯟ ꯑꯩꯉꯣꯟꯗ ꯋꯥꯆꯞꯇ ꯊꯥꯖꯤꯜꯂꯣ
ꯊꯥꯔꯛꯀꯦ ꯊꯥꯔꯛꯀꯦ
ꯀꯩꯅꯣ ꯅꯣꯏꯃꯥꯗꯤ ꯊꯣꯡꯗꯔꯕꯣ ꯆꯥ ꯆꯥꯛꯁꯤ ꯅꯪ ꯑꯗꯨꯝ ꯊꯣꯡ ꯂꯩꯔꯕꯣ?
ꯑꯩꯅꯗ ꯊꯣꯡꯉꯦꯗ꯫
ꯀꯔꯤꯒꯤꯅꯣ ꯍꯥꯏꯖꯦ? ꯍꯥ ꯀꯩꯒꯤꯅꯣꯕ? ꯅꯪ ꯑꯗꯨꯝ ꯊꯣꯡꯉꯤꯖꯦ? ꯇꯔꯦꯅꯤꯡꯅ ꯀꯔꯤ ꯀꯥꯏ ꯆꯠꯇꯣꯏꯅꯣ? ꯀꯨꯀ ꯀꯨꯛ ꯑꯣꯟꯗꯣꯔꯕꯣ?
ꯑꯣꯂꯝꯗꯥꯥꯏꯒꯤ꯫
ꯑꯣ ꯀꯅꯥꯏ ꯃꯌꯨꯝꯗꯅꯣ ꯀꯨꯛ ꯑꯣꯟꯗꯣꯏꯖꯦ?
ꯑ ꯅꯣꯏ ꯕꯥ ꯍꯂꯛꯑꯦꯕꯣ? ꯑ ꯅꯣꯏꯕꯥ ꯊꯥꯕꯛ ꯆꯠꯂꯨꯕꯔꯣ?
ꯆꯠꯄꯅꯦ
ꯅꯣꯏꯃꯥꯗꯤ ꯈꯣꯟ ꯇꯥꯗꯦ ꯀꯩꯏ ꯆꯠꯈꯔꯕ?
ꯑꯈꯣꯏꯃꯥ ꯏꯪꯒꯣꯜꯗ ꯂꯩꯔꯝꯒꯅꯤ꯫
ꯀꯩ ꯆꯝꯐꯨꯠꯀꯤ ꯄꯣꯠꯆꯩ ꯍꯦꯛ ꯆꯠꯈꯤꯕꯔꯥ?
ꯍꯣꯏ ꯑꯦ ꯅꯠꯇꯦ ꯅꯠꯇꯦ ꯑ ꯀꯩꯅꯣ ꯍꯦꯟꯖꯥꯡꯗꯤ ꯂꯣꯏꯔꯦꯗ ꯃꯥ ꯍꯤꯡꯒꯣꯜ ꯀꯟꯅ ꯀꯣꯏꯔꯤ꯫
ꯆꯥꯛ ꯂꯣꯏꯔꯕ ꯍꯥꯏꯖꯦ?
ꯀꯩꯅꯣ ꯆꯥꯛ ꯑꯩꯅ ꯊꯣꯡꯉꯤꯅꯦ ꯑꯩꯈꯣꯏ ꯃꯥꯅ ꯍꯤꯡꯒꯣꯜꯗ
ꯑꯗꯨꯅ ꯃꯥꯅ ꯏꯟꯖꯥꯡ ꯂꯣꯏꯔꯦ ꯍꯥꯏꯗ ꯍꯤꯡꯒꯣꯜꯗꯒꯤ ꯍꯟꯖꯥꯡꯗꯨ ꯄꯨꯔꯛꯏꯔꯁꯤꯅꯦ ꯍꯥꯏꯁꯦ
ꯄꯔꯅꯤ ꯍꯟꯖꯥꯡ ꯁꯦꯝꯕ ꯈꯣꯠꯗꯤ ꯂꯣꯏꯔꯦꯕ ꯔꯥꯏꯒꯤ ꯆꯈꯨꯠ ꯁꯦꯝꯃꯝꯕꯅꯦꯕ
ꯑꯣ ꯅꯔ ꯀꯃꯕꯨ ꯃꯖ ꯈꯦꯅꯤ ꯅꯨꯡꯗꯥꯡꯒꯤ ꯍꯪꯒꯣꯜꯗ ꯑꯃꯨꯛ ꯀꯩꯗꯧꯔꯤꯖꯥꯠꯅꯣ
ꯑꯁ ꯃꯩ ꯊꯥꯜꯂꯒ ꯇꯧꯔꯝꯒꯦꯅꯤ ꯃꯥ ꯑꯌꯨꯛ ꯅꯨꯡꯊꯤꯟꯗꯤ ꯅꯨꯡꯁꯥꯗꯣ ꯁꯥꯕꯅꯤꯅꯀꯣ ꯅꯅ ꯀ ꯄꯨꯚꯥ ꯁꯤ ꯅꯨꯡꯁꯥꯗ ꯁꯔꯨꯛ ꯎ
ꯍꯣꯏ ꯁꯥ ꯁꯔꯦ ꯄꯨ ꯁꯥ ꯑꯖꯤ ꯀ ꯑꯗꯨ ꯑꯗꯨ ꯄꯩꯥ ꯑꯗꯨꯃꯥꯏ ꯀꯣꯛꯄ ꯌꯥꯅꯤ ꯃꯣꯝꯗꯗꯤ
ꯑ
ꯅꯣꯏ ꯀꯥꯏ ꯆꯠꯂ ꯊꯧ ꯆꯠꯂꯨ ꯅꯠꯇ꯭ꯔꯣ
ꯊꯧ ꯆꯠꯂꯣꯏꯅꯦ
ꯍꯧꯛꯀꯤꯗ ꯍꯜꯂꯛꯄꯣ ꯊꯦꯡꯉꯤꯅ
ꯉꯁꯤꯗꯤ ꯊꯦꯡꯉꯦꯒꯗꯧꯔꯕꯅꯣ ꯈꯪꯗꯦ ꯑꯗꯨ ꯅꯪ ꯒ꯭ꯔꯦꯖꯨꯋꯦꯁꯟ ꯂꯣꯏꯔꯒꯒ ꯀꯩ ꯇꯧꯔꯣꯒꯦ
ꯐꯦꯁꯇꯗ ꯂꯩꯔꯤꯁꯦ ꯑꯗꯨ ꯀꯣꯆꯤꯡ ꯁꯠꯀꯦ ꯍꯪꯉꯛꯏꯁꯦ ꯎ
ꯆꯊꯣ ꯆꯊꯣ ꯍ ꯍ ꯍ
ꯑꯣ ꯑꯗꯨ ꯍꯪꯕ ꯍꯣꯏ ꯅꯝꯕꯔꯗꯨ ꯍꯣꯏꯅ ꯊꯥꯔꯛꯑꯣꯦꯀꯣ ꯋꯥꯆꯞꯇ ꯍ ꯎꯝ